ꯍꯜꯂꯣ ꯇꯥꯕꯨ ꯇꯔꯕꯨ ꯇꯥꯕꯨ ꯇꯥꯅ ꯕ
ꯇꯩꯅꯣ ꯎ
ꯀꯩꯅꯅ ꯑ ꯑꯗꯨꯅꯤ ꯇꯥꯔꯦ ꯉꯁꯥꯏꯅ ꯇꯥꯔꯦ ꯅꯪꯅ ꯆꯨꯆꯥꯥ ꯆꯨꯆꯥꯥ ꯇꯧ ꯂꯩꯕꯗꯨ ꯇꯥꯏꯌꯦ ꯑꯩꯉꯣꯟꯗꯗꯤ
ꯑꯣ ꯑꯩꯁꯨ
ꯍꯧꯖꯤꯛꯁꯨ
ꯗꯤ ꯁꯤ ꯑꯩ ꯁꯤ ꯐꯣꯟꯁꯤꯟꯅꯔ ꯈꯪꯗꯦꯕ ꯑꯗꯨꯝ
ꯍꯧꯖꯤꯛꯁꯨ ꯊꯦꯡꯅ ꯇꯥꯔꯤꯕ꯭ꯔ ꯇꯞꯄꯤꯕ꯭ꯔꯣ ꯀꯃꯥꯏꯅ ꯇꯧꯕꯤ
ꯑꯩꯗꯤ ꯑꯩ ꯅ ꯅꯪꯅ ꯉꯥꯡꯕꯗꯤ ꯇꯞꯇꯦ ꯑꯗꯨꯒ ꯑꯩꯅ ꯑꯥ ꯑꯗꯨꯒ ꯑꯩꯅ ꯉꯥꯡꯁꯦ ꯅꯪꯉꯣꯟꯗ ꯌꯧꯔꯛꯄꯗꯨ ꯈꯔ ꯇꯞꯄ
ꯇꯞꯄꯤꯦ
ꯑꯣ ꯍꯣ ꯐꯔꯦ ꯐꯔꯦ ꯑꯗꯨꯑꯣꯏꯗꯤ
ꯅꯠꯇꯦ ꯅ ꯇꯞꯄꯗꯤ ꯃꯥꯜꯂꯦ ꯑ ꯅꯪꯅ ꯉꯥꯡꯕꯁꯤ ꯇꯞꯄꯤꯔ ꯑꯩꯅ ꯑꯩꯅ ꯉꯥꯡꯕꯁꯤ ꯇꯞꯄꯤꯔ ꯑꯃꯗꯤ ꯇꯧꯔꯦꯕꯀꯣ ꯅꯪꯅ ꯑꯩꯅ ꯉꯥꯡꯈ꯭ꯔꯕꯗꯨ ꯅꯪꯅ ꯈꯨꯝꯃꯛꯄꯁꯦ ꯈꯤꯇꯪ ꯇꯞꯄꯦꯕ
ꯑꯣ ꯑꯗꯨ ꯑꯩꯗꯤ ꯅꯪꯅ ꯉꯥꯡꯕ ꯂꯣꯏꯕꯒꯅꯦꯕ ꯉꯥꯡꯉꯤꯁꯦ ꯑꯣ ꯀ ꯅꯦꯠꯋꯥꯛ ꯅꯨꯡꯉꯥꯏꯇꯕ ꯑꯃꯗꯤ ꯌꯥꯎꯔꯝꯕꯅꯦ ꯑꯩꯈꯣꯏꯒꯤ ꯃꯔꯛꯇ
ꯑꯣ ꯐꯔꯦꯁꯦ ꯍꯧꯖꯤꯛꯇꯤ ꯈꯤꯇꯪ ꯑꯃꯨꯛ ꯌꯥꯔꯛꯑꯕꯗꯤ ꯃꯥꯜꯂꯦ ꯑꯗꯣ ꯉꯁꯤ ꯋꯥꯛꯀꯤꯡ ꯆꯠꯂꯔꯣꯏꯗ꯭ꯔꯣ
ꯃꯁꯤꯁꯦ ꯆꯠꯀꯦ ꯇꯧꯕꯅꯦ ꯏꯃꯥꯟꯅꯕꯗꯣ ꯍꯧꯔꯒ ꯑꯗꯨ ꯏꯃꯥꯟꯅꯕꯗꯣ ꯆꯥꯛ ꯀꯟꯅ ꯊꯤꯔꯤꯌꯦ ꯆꯥꯊꯣꯛꯂꯨꯔꯅꯤ ꯑꯗꯨꯒ ꯃꯥꯗꯣ ꯀꯣꯟ ꯐꯦꯡꯉꯝꯗꯗꯤ ꯌꯥꯔꯣꯏ ꯀꯣꯟ ꯐꯦꯡꯉꯝꯃꯅꯤ ꯑꯗꯨꯒ ꯊꯣꯛꯑꯅꯤ ꯑꯗꯨꯒ ꯑꯁꯤꯒꯤ ꯀꯩꯅꯣꯒꯣ ꯇ꯭ꯔꯥꯐꯤꯛ ꯂꯥꯏꯠ ꯐꯥꯎꯕ ꯆꯠꯂꯨꯔꯅꯤ ꯑꯗꯣ ꯍꯜꯂꯛꯑꯅꯤ ꯁꯨꯃꯥꯏꯅ ꯇꯧꯔꯦ ꯑꯗꯣ ꯏꯃꯥꯟꯅꯕ ꯑꯃꯗꯨꯁꯨ ꯋꯥꯔꯤ ꯁꯥꯟꯅꯁꯦ ꯈꯣꯠꯁꯦꯅꯕꯨꯗꯤ ꯍꯥꯏꯈꯤꯕꯅꯦ ꯑꯗꯨꯃꯥꯏꯅ ꯑꯗꯨ ꯅꯪꯗꯤ ꯀꯃꯥꯏꯅ ꯇꯧꯕ ꯆꯥꯁꯥꯔꯕꯣ ꯍꯧꯖꯤꯛꯄꯣ
ꯆꯥꯛ ꯆꯥꯗ꯭ꯔꯤꯌꯦ ꯑꯩꯗꯣ ꯍꯜꯂꯛꯄꯒ ꯑꯗꯨꯝ ꯍꯥꯏꯗꯤ ꯇꯥꯏꯃꯤꯡ ꯑꯃꯕꯨꯗꯤ ꯏꯀꯥꯏ ꯀꯥꯏꯔꯕꯅꯦ ꯑꯩꯁꯦ ꯍꯥꯏꯗꯤ ꯄꯨꯡ ꯇꯔꯦꯠ ꯁ꯭ꯋꯥꯏꯗ ꯍꯜꯂꯛꯑꯦ ꯍꯜꯂꯛꯄꯗꯣ ꯀꯩꯅꯣꯝꯃ ꯑꯗꯨꯝ ꯆꯥꯅꯤꯡꯕꯗꯣ ꯂꯥꯑꯝꯕꯗꯣ ꯑꯗ ꯑꯥꯗꯁꯨ ꯆꯥꯕꯗꯤ ꯏ ꯆꯥꯏ ꯆꯥꯗꯕꯩ ꯅꯠꯇꯕ ꯑꯗꯨꯏꯁꯨ ꯌꯨꯝꯗ ꯍꯜꯂꯛꯑ ꯃꯇꯨꯡꯗꯁꯨ ꯀꯩꯅꯣꯝ ꯆꯥꯅꯤꯡꯕꯒꯤꯅꯦ ꯐꯔꯛꯁꯤꯗ ꯑꯃꯨꯛ ꯆꯥꯔꯒ ꯆꯧ ꯆꯧ ꯋꯏ ꯅꯠꯇꯦ ꯀꯔꯤ ꯍꯥꯏꯒꯔ꯭ꯦ ꯔꯥꯃꯦꯟꯅ ꯀꯩꯅꯣꯝꯃ ꯍꯧꯋꯤ ꯑꯗꯨ ꯇꯧꯔꯒ ꯆꯥꯁꯤꯟꯈ꯭ꯔꯕ ꯑꯗꯨꯅꯅꯦ ꯆꯥꯛꯁꯦ ꯈꯤꯇꯪ ꯍꯣꯔꯦꯟ ꯃꯥꯄꯜ ꯃꯈꯥꯏ ꯁ꯭ꯋꯥꯏꯗꯅꯦꯕ ꯑꯩꯅ ꯆꯥꯗꯣꯏꯁꯦ ꯃꯥꯄꯜ ꯃꯥꯄꯜ ꯃꯈꯥꯏ ꯁ꯭ꯋꯥꯏꯗ ꯑꯃꯨꯛ ꯆꯥꯅꯤꯡꯗꯕꯤꯗꯣ ꯐꯔꯛ ꯑꯃ ꯏꯇꯥ ꯇꯥꯕꯗꯤ ꯇꯧꯋꯦ ꯑꯗꯣ ꯅꯃꯥꯟꯅꯕꯗꯣ ꯊꯕꯛ ꯌꯥꯝ ꯐꯩꯅ ꯃꯥꯗꯤ ꯃꯣꯏꯗꯤ ꯅꯨꯄꯤ ꯌꯥꯎꯗꯕ꯭ꯔꯣ ꯀꯃꯥꯏꯅ ꯇꯧꯒꯦ ꯍꯥꯏꯕꯗꯤ ꯃꯃꯥ ꯅꯠꯇꯕ ꯑꯇꯣꯞꯄ ꯆꯦ ꯃꯆꯟ ꯂꯩꯇꯕ꯭ꯔꯥꯕ
ꯂꯩꯑ ꯃꯣꯏꯗꯣ ꯃꯆꯤꯟ ꯃꯅꯥꯎ ꯑꯍꯨꯝꯅꯦ ꯅꯨꯄꯥ ꯑꯅꯤ ꯅꯨꯄꯤ ꯑꯃꯅꯦꯕꯀꯣ ꯅꯨꯄꯤ ꯅꯨꯄꯤꯗꯨꯗꯤ ꯃꯌꯨꯝ ꯄꯥꯡꯈ꯭ꯔꯦ ꯑꯗꯨꯁꯨ ꯃꯄꯥꯜ ꯂꯝꯗ ꯂꯩꯕꯅꯦ ꯃꯣꯏ ꯅꯨꯄꯥꯒ ꯑꯗꯣ ꯃꯌꯥꯝꯕꯗꯨꯁꯨ ꯑꯃꯨꯛ ꯅꯨꯄꯤ ꯊꯤꯈ꯭ꯔꯦ ꯑꯗꯣ ꯃꯣꯏꯇꯩꯃꯗꯣ ꯑꯁꯨꯝ ꯃꯄꯥꯜ ꯂꯝꯗ ꯅꯔꯁ ꯑꯣꯏꯕꯅꯦꯕ ꯑꯗꯨꯒꯤ ꯊꯕꯛ ꯄꯨꯕꯗꯣ ꯑꯥ ꯗ ꯄꯨꯕꯒꯤ ꯁꯤꯗ ꯂꯩꯇꯦꯕ ꯑꯗꯨꯅ ꯌꯨꯝꯒꯤ ꯁꯨꯝ ꯀꯨꯞꯅꯣꯝ ꯂꯩꯗꯥꯏꯅꯦꯀꯣ ꯎ ꯆꯥꯛ ꯊꯣꯡꯕ ꯑꯣꯏꯒꯦꯔꯥ ꯂꯝ ꯇꯩꯕ ꯑꯣꯏꯒꯦꯔꯥ ꯑꯗꯨꯝ ꯍꯥꯏꯗꯤ ꯂꯩ ꯃꯆꯤꯟ ꯃꯆꯤꯟ ꯃꯈꯩꯁꯦ ꯃꯥꯟꯅꯅꯕ ꯂꯣꯏꯅ ꯇꯧꯕꯅꯦꯕ ꯌꯨꯝꯗꯁꯨ ꯂꯩꯔꯝꯃꯤꯅ ꯑꯗꯩ ꯊꯕꯛ ꯗꯨꯀꯥꯟ ꯀꯩꯀꯩ ꯊꯣꯛꯄꯗꯨꯁꯨ ꯑꯃꯨꯛ ꯍꯧꯖꯤꯛꯀꯥꯟꯗꯤ ꯑꯃꯨꯛ ꯃꯥ ꯊꯣꯛꯄ ꯂꯦꯞꯈ꯭ꯔꯦꯕꯀꯣ ꯑꯇꯣꯞꯄ ꯊꯕꯛ ꯑꯣꯏꯅ ꯌꯦꯡꯉꯅꯤꯅ ꯄꯩꯁꯥ ꯌꯥꯝ ꯂꯥꯛꯇꯕꯗꯒꯤ ꯑꯗꯨꯒꯤ ꯁꯨꯝ ꯃꯥ ꯉꯥꯏꯔꯝꯃꯤꯅꯦ ꯍꯧꯖꯤꯛ ꯑꯗꯨꯒ ꯋꯀꯤꯡ ꯆꯠꯂꯅꯤ ꯑꯗꯣ ꯑꯃꯅ ꯑꯩ ꯑ ꯍꯣꯏ ꯍꯥꯏꯔꯛꯑꯣ
ꯌꯥꯅꯤ ꯌꯥꯅꯤ ꯅꯪ ꯑꯗꯨꯝ ꯃꯈꯥ ꯇꯥꯔꯛꯑꯣ
ꯑꯣ ꯑꯩ ꯁꯒꯣꯜꯁꯦꯟ ꯅꯨꯃꯤꯠꯇ ꯀ꯭ꯂꯥꯁ ꯂꯦꯞꯀꯦ ꯍꯥꯏꯕꯗꯣ ꯌꯣꯒꯒꯤ ꯁꯥꯟꯅꯕ ꯂꯦꯞꯀꯦ ꯍꯥꯏꯕꯗꯣ ꯑꯩ ꯌꯣꯒꯗꯣ ꯍꯧꯖꯤꯛ ꯀ꯭ꯂꯥꯁ ꯑꯅꯤ ꯆꯠꯂꯕꯅꯤꯅꯀꯣ ꯑꯃꯗꯤ ꯑꯗꯨꯝ ꯂꯦꯞꯇꯕ ꯌꯥ ꯑꯃꯗꯤ ꯂꯦꯞꯄꯅꯤ ꯑꯗꯨꯒ ꯑꯃꯗꯤ ꯂꯦꯞꯄꯣꯏꯕꯀꯣ ꯑꯗꯨꯅ ꯑꯗꯨꯝ ꯆꯠꯂꯅꯤ ꯍꯥꯏ ꯇꯔꯦ ꯑꯃꯁꯨꯝ ꯅꯥꯀꯟꯒꯤꯗꯨꯗꯤ ꯉꯟꯅ ꯄꯨꯡ ꯇꯔꯨꯛꯇꯒꯤ ꯍꯧꯕꯅꯤꯅꯀꯣ ꯑꯗꯨꯃꯗꯤ ꯂꯦꯞꯄꯔꯣꯏ ꯍꯥꯏꯗꯤ ꯃꯣꯏꯅꯁꯨ ꯍꯞꯇꯥ ꯑꯃꯗ ꯅꯤꯔꯛ ꯂꯦꯞꯁꯦ ꯍꯥꯏꯗ꯭ꯔꯕꯅꯤꯅ ꯑꯩꯅꯀꯣ ꯍꯥꯏꯔꯨꯕꯁꯨ ꯅꯨꯡꯉꯥꯏꯔꯣꯏꯕꯀꯣ ꯑꯗꯨꯅ ꯂꯦꯞꯄꯔꯣꯏ ꯍꯥꯏꯇꯥꯔꯦ
ꯑꯣ ꯑꯗꯨꯅꯦ ꯚꯕꯥꯞꯄꯨ ꯑꯣꯏꯗꯦ ꯑꯅꯧꯕ ꯑꯃ ꯆꯠꯂꯦ ꯑꯗꯨꯗꯤ ꯑꯗꯨꯝ ꯍꯥꯟꯅ ꯍꯥꯏꯗꯤ ꯊꯥꯔꯁꯗꯦꯗ ꯁꯨꯇꯤ ꯑꯣꯏꯅꯤ ꯍꯥꯏꯈꯤꯕꯗꯨꯗ ꯄꯨꯟꯕꯅ ꯑꯗꯨꯝ ꯍꯦꯟꯅꯤꯡꯕ ꯄꯨꯟꯅꯤꯡꯃꯟꯕꯒꯤꯀꯣ ꯑꯗꯨꯝ ꯊꯥꯔꯁꯗꯦ ꯁꯨꯇꯤ ꯑꯣꯏꯅꯤ ꯍꯥꯏꯕꯅꯤ ꯁꯤꯅꯤ ꯑꯩꯅ ꯉꯁꯥꯏ ꯃꯉꯣꯟꯗ ꯍꯥꯏꯁꯤꯁꯨ ꯑꯗꯨ ꯀꯩꯅꯣ ꯇꯧꯗꯦ ꯑꯥ ꯅꯣꯏ ꯍꯣꯏ ꯅꯃꯥꯟꯅꯕꯗꯨ ꯉꯥꯏꯅ ꯉꯥꯏꯅ ꯑꯗꯨꯝ ꯀꯩꯅꯣ ꯇꯧꯔꯒ ꯋꯥꯔꯤ ꯁꯥꯟꯅꯔ ꯂꯩꯕꯗꯨꯁꯨ ꯐꯩꯌꯦ ꯑꯗꯨ ꯀꯩꯅꯣ ꯇꯧꯗꯦ ꯑꯩꯁꯦ ꯀꯩꯅꯣꯝꯃ ꯍꯥꯏꯒꯦ ꯇꯧꯔꯃ ꯑꯃꯨꯛ ꯀꯥꯎꯒꯦ ꯀꯥꯎ ꯀꯥꯎꯈ꯭ꯔꯦ ꯍꯥꯏꯒꯦ ꯇꯧꯔꯃ ꯀꯥꯎꯈ꯭ꯔꯦ ꯐꯔꯦ
ꯑꯗꯣ ꯍꯌꯦꯡꯗꯣ ꯀꯃꯥꯏꯅ ꯇꯧꯕ ꯍꯌꯦꯡꯗꯣ ꯀꯃꯥꯏꯅ ꯇꯧꯁꯤꯒꯦ ꯍꯥꯏꯕꯗꯤ ꯍꯌꯦꯡꯂ ꯍꯪꯆꯤꯠꯂ ꯃꯣꯏ ꯑꯥ ꯇꯨꯔꯤꯋꯥꯡꯃꯨꯒꯤ ꯃꯣꯏꯒꯤ ꯑꯥ ꯃꯣꯏ ꯅꯨ ꯃꯅꯥꯎꯄꯥꯒꯤ ꯂꯨꯍꯣꯡꯕꯗꯣ ꯑꯗꯣ ꯅꯪꯗꯣ ꯂꯥꯛꯇꯣꯏꯔꯥ ꯂꯥꯛꯑꯣꯏꯗ꯭ꯔꯥ ꯏꯊꯟꯇ ꯆꯠꯄꯁꯨ ꯑꯃꯨꯛ ꯇꯟꯕ ꯍꯥꯏꯗꯤ ꯃꯤ ꯃꯌꯥꯝꯗꯣ ꯈꯪꯅꯕ ꯑꯣꯏꯔꯗꯤ ꯐꯕ ꯑꯩꯗꯤ ꯃꯥ ꯈꯛꯇꯪ ꯈꯪꯅꯕꯅꯤꯗꯣ ꯑꯗꯨꯗꯒꯤ ꯑꯉꯥꯡꯁꯨ ꯑꯣꯏꯔꯦ ꯑꯩꯈꯣꯏꯒꯤ ꯑꯗꯨꯅ ꯁꯨꯝ ꯆꯠꯄ ꯈꯣꯠꯄꯗꯣ ꯑꯩꯁꯨ ꯅꯨꯡꯉꯥꯏꯇꯕ ꯑ ꯇꯥꯟ ꯆꯥꯗ꯭ꯔꯗꯤ ꯑꯩ ꯆꯠꯇꯕꯐꯥꯎ ꯌꯥꯏꯑꯕꯀꯣ ꯅꯪ ꯊꯕꯛꯁꯨ ꯊꯦꯡꯗꯨ ꯑꯣꯏꯔꯦ ꯆꯠꯂꯒꯨꯝꯁꯤꯔꯥ ꯍꯥꯏꯕ ꯑꯩꯅ ꯍꯥꯏꯗꯤ
ꯀꯩꯅꯣ ꯇꯧꯁꯦ ꯍꯥꯏꯕꯗꯤꯅꯦ ꯑꯩꯗꯤꯅꯦ ꯅꯨꯡꯇꯤꯒꯤ ꯑꯗꯨꯝ ꯆꯠꯃꯤꯟꯅꯔꯒ ꯂꯩꯔꯝꯃꯤꯅ ꯋꯥꯛꯀꯤꯡꯗꯣ ꯑꯗꯩ ꯃꯁꯥꯅꯁꯨ ꯑꯗꯨꯝ ꯍꯥꯏꯔꯛꯑꯦ ꯑꯗꯒꯤ ꯑꯩꯈꯣꯏ ꯏꯃꯥꯟꯅꯕꯗꯨꯅꯁꯨ ꯑꯗꯨꯝ ꯇꯠꯇꯅ ꯍꯥꯏꯔꯝꯃꯤꯅꯅꯦ ꯆꯠꯇꯕꯗꯤ ꯐꯖꯕ ꯃꯥꯟꯗ꯭ꯔꯦꯕ ꯍꯥꯏꯗꯤ ꯃꯣꯏꯁꯨ ꯈꯪꯉꯤꯕꯀꯣ ꯑꯩꯗꯣ ꯊꯕꯛ ꯑꯗꯨꯃꯥꯏ ꯊꯣꯛꯏꯈꯠꯂꯦ ꯑꯗꯨꯅ ꯅꯨꯃꯤꯗꯥꯡ ꯑꯣꯏꯅ ꯂꯥꯛꯀꯦꯁꯨ ꯂꯥꯛꯄꯤꯔꯣꯅ ꯍꯥꯏꯕꯅꯦꯕꯀꯣ ꯑꯗꯨꯅ ꯌꯥꯔꯒꯗꯤ ꯅꯨꯡꯗꯥꯡꯗꯣ ꯉꯥꯏꯍꯥꯛ ꯆꯠꯂꯨꯔꯁꯦ ꯄꯨꯡ ꯇꯔꯨꯛ ꯃꯈꯥꯏ ꯇꯔꯦꯠ ꯁ꯭ꯋꯥꯏꯗ ꯑꯣꯏꯔꯁꯨ ꯑꯩꯗꯣ ꯍꯥꯏꯕꯗꯤ ꯍꯥꯏꯔꯝꯃꯦꯕꯀꯣ ꯑꯩꯈꯣꯏ ꯃꯄꯨꯗꯁꯨ ꯍꯌꯦꯡꯗꯤ ꯂꯨꯍꯣꯡꯕ ꯂꯩꯌꯦ ꯂꯥꯛꯄꯗꯤ ꯂꯥꯛꯀꯅꯤ ꯑꯗꯨꯒ ꯍꯟꯕꯗꯣ ꯍꯥꯏꯗꯤ ꯉꯁꯤꯒꯤ ꯁꯨꯃꯥꯏꯅ ꯄꯨꯡ ꯇꯔꯦꯠ ꯁ꯭ꯋꯥꯏꯗ ꯍꯜꯂꯛꯄ ꯁꯨꯃꯥꯏꯅꯗꯤ ꯍꯜꯂꯔꯣꯏꯒꯦ ꯑꯗꯨꯝ ꯌꯨꯝ ꯌꯧꯔꯛꯄꯗ ꯄꯨꯡ ꯇꯔꯨꯛ ꯁ꯭ꯋꯥꯏꯗ ꯌꯧꯅꯕꯒꯤ ꯃꯑꯣꯡꯗ ꯍꯜꯂꯛꯑꯒꯦꯕ ꯑꯗꯨꯒ ꯇꯔꯨꯛ ꯃꯈꯥꯏ ꯇꯔꯦꯠ ꯑꯗꯨ ꯑꯗꯨꯋꯥꯏꯗ ꯑꯗꯨꯝ ꯆꯠꯂꯁꯦ ꯉꯥꯏꯍꯥꯛꯇ ꯑꯣꯏꯔꯁꯨ ꯑꯗꯨꯅ ꯐꯗꯣꯃꯥꯟ ꯇ꯭ꯔꯣ ꯅꯪ ꯀꯩ ꯈꯟꯒꯦ
ꯍꯣꯏ ꯅꯪꯕꯨ ꯆꯠꯁꯦ ꯍꯥꯏꯔꯗꯤ ꯑꯩꯁꯨ ꯂꯥꯛꯇꯣꯏꯕꯀꯣ ꯂꯥꯛ ꯑꯩꯏꯊꯟꯗ ꯆꯠꯄꯗꯤ ꯇꯜꯂꯦꯕꯀꯣ ꯑꯗꯨꯁꯨ ꯌꯨꯝꯗꯁꯨ ꯍꯥꯏꯔꯝꯗꯣꯏꯅꯤ ꯍꯥꯏꯕꯗꯤ ꯍꯥꯏꯗꯤ ꯂꯨꯍꯣꯡꯕ ꯑꯃ ꯆꯠꯂꯤ ꯈꯣꯠꯂꯤ ꯑꯗꯣ ꯍꯥꯏꯔꯝꯗꯣꯏꯅꯤꯗꯅ ꯑꯗꯨꯒꯤꯅꯤꯗ ꯑꯗꯣ ꯃꯣꯏꯗꯨꯗꯤ ꯃꯣꯋ ꯒꯥ ꯍꯥꯏꯗꯤ ꯃꯅꯤꯡꯂꯣꯝ ꯃꯅꯤꯡꯂꯣꯝ ꯁꯥꯏꯗꯠꯇ ꯑꯣꯏꯕꯅꯤꯅ ꯃꯣꯏꯒꯤ ꯂꯨꯍꯣꯡꯕꯗꯣ ꯑꯗꯨ ꯌꯥꯝꯗꯤ ꯍꯥꯏꯗꯤ ꯉꯟꯕꯗꯤ ꯑꯣꯏꯔꯔꯣꯏ ꯑꯗꯨꯝ ꯈꯔꯗꯤ ꯊꯦꯡꯅꯕꯅꯦꯕꯨꯀꯣ ꯑꯗꯨꯝ ꯃꯤꯈꯨꯜ ꯁꯥꯏꯠꯁꯦ ꯑꯗꯨꯅ ꯑꯗꯨꯝ ꯌꯥꯅꯤ ꯄꯨꯡ ꯇꯔꯨꯛ ꯃꯈꯥꯏ ꯇꯔꯦꯠ ꯍꯥꯏꯗꯀꯣ ꯑꯗꯨꯝ ꯃꯤ ꯑꯗꯨꯝ ꯄꯨꯟꯕ ꯃꯇꯝ ꯑꯣꯏꯅꯦꯕ ꯑꯩꯈꯣꯏꯅ ꯁꯤꯟꯕ ꯂꯥꯡꯕ ꯈꯔ ꯌꯥꯎꯈꯨꯔ ꯂꯣꯏꯔꯦ ꯅꯠꯇ꯭ꯔꯥ ꯅꯠꯇ꯭ꯔꯒꯅ ꯃꯤꯗꯤ ꯌꯥꯝ ꯂꯩꯔꯒꯅ ꯉꯥꯛ ꯃꯅꯤꯡꯗ ꯐꯝꯕ꯭ꯔꯥ ꯀꯩꯅꯣ ꯅꯠꯇ꯭ꯔꯥ ꯁꯛ ꯎꯂꯨꯗꯕꯗꯤ ꯅꯨꯡꯉꯥꯏꯇꯦ ꯍꯥꯏꯕꯒꯤ ꯋꯥꯅꯦꯕ ꯅꯪ ꯍꯥꯏꯗ ꯅꯠꯇ꯭ꯔꯥ
ꯍꯣꯏ ꯉꯍꯥꯛ ꯑꯗꯨꯝ ꯆꯠꯇꯤ ꯆꯠꯄꯤꯔꯁꯦꯕ ꯑꯗꯨꯒ ꯍꯣꯏ ꯀꯩꯁꯨ ꯑꯀꯟꯕ ꯊꯕꯛꯄꯨꯗꯤ ꯂꯩꯔꯝꯃꯣꯏꯗ ꯑꯗꯨꯁꯨ ꯍꯥꯏꯗꯤ ꯀꯩꯝꯇ ꯇꯧꯗꯅ ꯍꯦꯛ ꯂꯩꯕꯗꯁꯨ ꯅꯨꯡꯉꯥꯏꯇꯦ ꯌꯦꯡꯉꯁꯤ ꯃꯑꯣꯡ ꯀꯔꯤ ꯊꯕꯛꯄꯨꯗꯤ ꯇꯧꯔꯨꯗꯣꯏꯅꯣꯗꯣ ꯑꯩꯈꯣꯏꯅꯕꯨꯗꯤ ꯁꯨꯝ ꯆꯠꯂꯒ ꯑꯋꯥꯠ ꯑꯄꯥ ꯍꯣ ꯍꯥ ꯑꯗꯒꯤ ꯀꯩꯅꯣꯝ ꯀꯩꯅꯣꯝ ꯍꯥꯏꯕꯒꯤ ꯋꯥ ꯗ ꯑꯀꯟꯕ ꯊꯕꯛ ꯁꯨꯗꯧꯕꯗꯤ ꯅꯠꯇꯦꯗ ꯃꯣꯏꯅꯁꯨ ꯁꯨꯕꯕꯨꯗꯤ ꯀꯩꯁꯨ ꯍꯥꯏꯔꯣꯏꯗ ꯑꯗꯨ ꯑꯣꯏꯁ ꯁꯨ ꯏꯃꯥꯟꯅꯕ ꯑꯃꯗꯨꯁꯨ ꯌꯦꯡꯉꯁꯦ ꯃꯥꯁꯨ ꯀꯃꯥꯏꯅ ꯇꯧꯏꯗꯣ ꯑꯗꯣ ꯃꯥꯅ ꯇꯧꯕꯗꯣ ꯑꯗꯨꯝ ꯃꯇꯦꯡ ꯃꯇꯦꯡ ꯑꯣꯏꯅꯕ ꯀꯩꯅꯣ ꯀꯩꯅꯣ ꯈꯔ ꯑꯗꯨꯝ ꯌꯦꯡꯉꯒ ꯑꯗꯨꯕꯨ ꯂꯩꯕ ꯑꯣꯏꯔꯁꯨ ꯑꯗꯨꯃꯥꯏꯅ ꯇꯧꯔꯁꯦ ꯍꯌꯦꯡꯗꯣ ꯄꯨꯡ ꯇꯔꯨꯛ ꯃꯈꯥꯏ ꯇꯔꯦꯠꯀꯣ ꯊꯦꯡꯡꯂꯕꯤꯩꯗ ꯇꯔꯦꯠ ꯁ꯭ꯋꯥꯏꯃꯛꯇ ꯑꯗꯨꯃꯥꯏꯅ ꯆꯠꯅꯉꯥꯏ ꯇꯧꯔꯁꯦ
ꯍꯣꯏ ꯑꯩꯁꯨ ꯁꯣꯝꯗꯒꯤ ꯒꯥꯔꯤꯗꯨ ꯄꯨꯕ ꯌꯥꯔꯗꯤ ꯄꯨꯔꯛꯀꯦ ꯄꯨꯗ꯭ꯔꯒꯅ ꯑꯗꯨꯝ ꯈꯣꯡ ꯂꯥꯛꯇꯣꯏꯅꯦ ꯑꯗꯨ ꯀꯩꯅꯣ ꯇꯧꯋꯦ ꯑ ꯑꯩ ꯉꯁꯥꯏ ꯍꯥꯏꯦ ꯈꯜꯂꯝꯕꯗꯣ ꯀꯥꯎꯔꯦꯅꯦ ꯀꯔꯤꯅꯣꯅꯦ ꯎ ꯍꯣꯏ ꯐꯔꯦ ꯑꯗꯨꯃꯥꯏꯅ ꯂꯥꯛꯑꯁꯦ ꯑꯗꯨꯅ ꯐꯔꯅꯤ ꯑꯩꯅ ꯏꯃꯥꯟꯅꯕꯗꯨꯅꯕꯨꯗꯤ ꯏꯃꯥꯟꯅꯕꯕꯨꯗꯤ ꯉꯟꯅꯕꯨꯗꯤ ꯂꯥꯛꯑꯣ ꯍꯥꯏꯕꯅꯦꯕ ꯑꯩꯗꯣ ꯅꯪ ꯅꯪꯕꯨꯗꯤ ꯊꯕꯛ ꯆꯠꯄꯒꯤ ꯊꯦꯡꯉꯁꯨꯀꯣ ꯑꯩ ꯉꯟꯇꯥ ꯂꯥꯛꯑꯣ ꯍꯥꯏꯕꯅꯦꯕ ꯑꯗꯣ ꯑꯩꯁꯨ ꯈꯪꯗꯦ ꯌꯦꯡꯉꯒꯦ ꯍꯧꯖꯤꯛꯀꯥꯟꯁꯤꯗ ꯅ ꯊꯕꯛ ꯈꯤꯇꯪ ꯇꯧꯕ ꯌꯥꯗꯦ ꯏꯁꯥꯁꯦ ꯌꯥꯝ ꯋꯥꯒꯠꯂꯦꯕ ꯅꯣꯏ ꯅꯣꯏ ꯈꯜꯂꯛꯄꯩꯔꯥ ꯀꯩꯅꯣ ꯈꯪꯗꯦ ꯋꯦꯠꯇꯤ ꯋꯦꯠꯇꯤ ꯐꯖꯔꯕꯅꯦ ꯑꯗꯨ ꯆꯥꯔꯣꯏꯁꯨ ꯉꯝꯗꯕ ꯅꯨꯡꯊꯤꯟꯜꯒꯨꯝꯕ ꯁꯨꯝ ꯃꯔꯛꯀꯨꯝꯕꯗ ꯂꯩꯕꯁꯦꯀꯣ ꯀꯩꯅꯣꯝꯃꯤꯛꯇ ꯆꯥꯅꯤꯡꯉꯦꯕ ꯆꯥꯔꯣꯏꯒꯦ ꯑꯗꯨꯝ ꯆꯥꯗꯀꯥꯟꯗ ꯄꯨꯛꯁꯦ ꯈꯤꯇꯪ ꯃꯌꯦꯡ ꯇꯥꯕ ꯑꯃ ꯊꯣꯛ ꯑꯣꯏ ꯆꯥꯁꯤꯜꯂ ꯔꯨꯔꯗ ꯍꯦꯛꯇꯕ ꯀꯪꯊꯣꯛꯄꯄꯤ ꯇꯧꯋꯦꯕ ꯅꯪꯗꯤ ꯃꯌꯦꯡ ꯈꯔ ꯇꯥꯔꯝꯃꯅꯤ ꯑꯩ ꯊꯕꯛ ꯆꯠꯄꯗ ꯑꯩ ꯇꯥꯔꯗ꯭ꯔꯥ
ꯍꯌꯦꯡꯁꯦ ꯇꯥꯗꯦꯗ ꯑꯗꯨꯅꯤꯗ ꯑꯩꯁꯨ ꯑꯗꯨꯝ ꯆꯞ ꯃꯥꯟꯅꯩꯗ ꯍꯥꯏꯗꯤꯅꯦ ꯎꯝ ꯑꯥꯗ ꯂꯩꯀꯥꯟꯗꯕꯨ ꯉꯥꯏꯍꯥꯛ ꯆꯥꯗꯕꯩ ꯋꯥꯅꯦꯕ ꯑꯗꯩ ꯍꯜꯂꯛꯄꯗꯒꯤꯩꯗꯤ ꯑꯁ ꯑꯩ ꯉꯁꯥꯏꯗꯤ ꯋꯥꯔꯨꯔꯕꯅꯤ ꯑꯩ ꯆꯠꯊꯣꯛꯎꯔꯕꯅꯤꯅ ꯑꯗꯨꯝ ꯍꯜꯂꯛꯒ ꯑꯃꯨꯛ ꯐꯊꯕꯤꯗꯣ ꯑꯩꯒ ꯇꯧꯋꯦꯕ ꯍꯧꯖꯤꯛꯀꯥꯟꯁꯦ ꯑꯗꯨꯒ ꯋꯥꯒꯟꯕꯒꯤ ꯃꯇꯥꯡꯗꯣ ꯑꯗꯨꯝ ꯑꯍꯜ ꯑꯣꯏꯔꯛꯄ ꯄꯔ ꯈꯪꯗꯦꯗ ꯍꯥꯟꯅꯗꯤ ꯑꯉꯥꯡ ꯑꯣꯏꯔꯤꯉꯩꯗꯗꯤ ꯀꯩꯁꯨ ꯑꯩ ꯉꯁꯤꯗꯤ ꯋꯥꯔꯦ ꯉꯁꯤꯗꯤ ꯄꯣꯊꯥꯒꯗꯕꯅꯤ ꯀꯥꯏꯅ ꯀꯩꯁꯨ ꯏꯁꯥꯅ ꯑꯗꯨꯝꯕꯒꯤ ꯈꯟꯗꯣꯛꯄꯗꯣ ꯍꯩꯇꯦꯗꯅꯀꯣ ꯑꯗꯨꯝ ꯍꯧꯖꯤꯛꯇꯤ ꯉꯁꯥꯏ ꯑꯩ ꯍꯥꯏꯁꯦ ꯈꯤꯇꯪ ꯀꯩꯅꯣꯝꯃ ꯆꯠꯊꯣꯛꯎꯔꯒꯗꯤ ꯑꯁ ꯑꯩꯁꯦ ꯋꯥꯔꯕꯅꯤ ꯑꯩ ꯄꯨꯡꯃꯛꯠꯁꯨ ꯇꯨꯝꯗꯕ ꯌꯥꯗꯦ ꯅꯠꯇ꯭ꯔꯒ ꯑꯩ ꯁꯤꯗꯒꯤꯗꯤ ꯄꯣꯊꯥꯗꯕ ꯌꯥꯗ꯭ꯔꯦ ꯑꯗꯨꯃꯥꯏꯅ ꯌꯥꯝꯅ ꯏꯁꯥ ꯁꯦ ꯈꯪꯖꯔꯛꯄꯗꯧꯅ ꯇꯧꯔꯛꯄꯗꯣ ꯈꯪꯗꯦ ꯑꯍꯜ ꯑꯣꯏꯔꯛꯄꯩꯗꯤ ꯑꯣꯏꯗꯣꯏꯅꯦ ꯁꯤꯁꯦ ꯑꯗꯨꯝ ꯉꯁꯥꯏ ꯍꯥꯏꯁꯦ ꯈꯤꯇꯪ ꯊꯕ ꯑꯃ ꯇꯧꯔꯗꯤ ꯑꯗꯨꯝ ꯍꯌꯦꯡ ꯉꯥꯏꯍꯥꯛ ꯄꯣꯊꯥꯍꯧꯗ ꯌꯥꯗꯦ ꯀꯥꯏꯅ ꯑꯗꯨꯝ ꯈꯟꯕꯤꯗꯣ ꯋꯥꯈꯟꯗ ꯑꯗꯨꯃꯥꯏꯅ ꯇꯧꯕ ꯍꯧꯋꯦ ꯑꯗꯨꯒ ꯎꯝ ꯍꯟꯊꯕꯗꯨꯗꯤ ꯀꯩꯁꯨ ꯍꯟꯊꯗꯦꯗ ꯑꯗꯨꯝ ꯍꯥꯝꯃꯨ ꯍꯥꯝꯃꯨꯅꯤꯗ ꯌꯥꯝ ꯋꯥꯕ ꯊꯕꯛꯁꯨ ꯅꯠꯇꯕꯅꯤꯅꯅꯦꯀꯣ ꯑꯗꯨꯝ
ꯍꯧꯖꯤꯛꯀꯥꯟꯁꯦ ꯑꯗꯨꯝ ꯍꯥꯏꯗꯤꯀꯣ ꯆꯠꯂꯨꯕꯁꯦ ꯈꯪꯉꯕ꯭ꯔ ꯍꯥꯏꯗꯤ ꯊꯕꯛ ꯆꯠꯄꯁꯦꯨꯝ ꯐꯖꯅ ꯇꯨꯝꯍꯧꯗ꯭ꯔꯕ ꯍ ꯑꯗꯨꯏ ꯅꯨꯃꯤꯠꯇꯨꯝꯕꯅꯦ ꯀꯣꯛ ꯆꯤꯛꯄ ꯅꯠꯇ꯭ꯔꯒꯅꯝ ꯇꯧꯔꯝꯃꯤꯅꯅꯦꯀꯣ ꯍꯧꯖꯤꯛꯀꯥꯟꯁꯦ ꯏꯁꯥ ꯍꯛꯆꯥꯡ ꯌꯥꯝ ꯈꯟꯕꯗꯣꯀꯣ ꯑ ꯉꯁꯤꯕꯨꯗꯤ ꯉ ꯈꯔ ꯉꯅ ꯇꯨꯝꯍꯧꯗ ꯌꯥꯗꯦ ꯑꯩ ꯅꯝꯐꯨ ꯁꯥꯐꯨꯗꯅꯤ ꯈꯪꯗꯦ ꯀꯩꯗꯅ ꯍꯗꯤ ꯍꯌꯦꯡ ꯋꯥꯗꯅꯕ ꯍꯌꯦꯡ ꯊꯕꯛ ꯆꯠꯄ ꯄꯗ ꯋꯥꯗꯅꯕ ꯍꯥꯏꯗꯤ ꯃꯤꯒꯤ ꯊꯕꯛ ꯇꯧꯃꯤꯅ ꯃꯤꯅꯁꯨ ꯉꯥꯡꯅꯍꯟꯅꯤꯡꯗꯦꯗꯅꯀꯣ ꯑꯗꯨꯅ ꯉꯥꯡꯗꯅꯕ ꯇꯧꯕꯗ ꯏꯁꯥꯁꯦ ꯐꯖꯅ ꯇꯦꯛꯈꯠꯇ ꯌꯥꯗꯦꯅ ꯄꯨꯡ ꯍꯧꯖꯤꯛꯇꯤ ꯄꯨꯡ ꯃꯥꯄꯟ ꯃꯈꯥꯏ ꯇꯔꯥꯗ ꯇꯨꯝꯅꯕ ꯍꯣꯠꯅꯔꯤꯁꯦ ꯄꯨꯡ ꯃꯉꯥꯗ ꯑꯣꯏꯔꯁꯨ ꯇꯨꯝꯅꯕ ꯄꯨꯡ ꯇꯔꯥꯃꯥꯊꯣꯏ ꯇꯥꯗ꯭ꯔꯦꯕ ꯍꯧꯖꯤꯛꯀꯥꯟꯗꯤ ꯇꯨꯝꯕꯁꯤꯀꯣ ꯑꯗꯨꯅ ꯐꯨꯠꯕꯣꯜꯁꯨ ꯉꯥꯏꯍꯥꯛ ꯌꯦꯡꯍꯧꯗ꯭ꯔꯦ ꯇꯨꯝꯃꯤꯀꯥꯟꯗ ꯑꯗꯨ ꯉꯁꯥꯏꯕꯨꯗꯤ ꯀꯩꯅꯣꯗꯨꯕꯨ ꯌꯦꯡꯍꯧꯋꯦ ꯐꯨꯠꯕꯣꯜ ꯄꯣꯔꯇꯨꯒꯜꯒꯤꯗꯨꯕꯨꯗꯤ ꯌꯦꯡꯍꯧꯋꯦ ꯃꯣꯏꯒꯤꯗꯣ ꯑꯗꯣ ꯑꯗꯨꯁꯨ ꯅꯨꯡꯉꯥꯏꯇꯕꯤꯗ ꯁꯤꯟꯈ꯭ꯔꯦ ꯍꯥꯏꯗꯤ ꯀꯩꯅꯣ ꯇꯧꯔꯦꯗꯅ ꯉꯔꯥꯡ ꯁꯨꯇꯤ ꯂꯩꯔꯦꯅ ꯌꯦꯡꯕꯅꯦꯕ ꯑꯗꯨꯁꯨ ꯄꯨꯡ ꯑꯗꯨꯁꯨ ꯇꯨꯝꯊꯈꯤꯦ ꯂꯩꯔꯝꯃꯦ ꯑꯩꯅ ꯍꯧꯒꯠꯂꯛꯀꯥꯟꯗ ꯗ꯭ꯔꯣ ꯆꯠꯂꯒ ꯑꯗꯨꯝ ꯂꯣꯏꯁꯤꯟꯈꯤꯦ ꯂꯩꯔꯝꯃꯦ ꯃꯦꯠꯁꯇꯨꯁꯨ ꯅꯨꯡꯉꯥꯏꯇ꯭ꯔꯦꯅꯀꯣ ꯑꯩꯩꯅ ꯀꯥꯍꯟꯅꯤꯡꯕ ꯃꯈꯩꯗꯨꯁꯨ ꯀꯥꯗ꯭ꯔꯕꯅꯤꯅ ꯑꯩꯕꯨꯗꯤ ꯑꯥꯔꯖꯦꯟꯇꯤꯅꯥꯗ ꯁꯞꯄꯣꯔꯠ ꯇꯧꯋꯦ ꯄꯣꯔꯇꯨꯒꯜꯕꯨꯗꯤ ꯍꯣꯏ ꯔꯣꯅꯥꯜꯗꯣ ꯌꯥꯎꯕꯒꯤ ꯈꯤꯇꯪ ꯍꯥꯏꯗꯤꯀꯣ ꯃꯣꯏꯅ ꯀꯥꯍꯟꯅꯤꯡꯕꯗ ꯂꯩꯗꯥꯏꯅꯦ ꯑꯗꯨ ꯃꯦꯁꯨꯁꯨ ꯅꯨꯡꯉꯥꯏꯇ꯭ꯔꯕꯅꯤꯅ
ꯍꯣ ꯍꯣ ꯑꯗꯨꯅꯦ ꯍꯥꯏꯗꯤ ꯍꯧꯖꯤꯛꯀꯥꯟꯁꯦ ꯊꯕꯛꯁꯦ ꯈꯤꯇꯪ ꯊꯦꯡꯅ ꯀꯩꯅꯣꯃꯧ ꯇꯧꯗ ꯌꯥꯗꯦ ꯍꯥꯏꯔꯗꯤ ꯑꯦ ꯍꯌꯦꯡ ꯑꯩ ꯑꯗꯨ ꯆꯠꯇꯣꯏꯅꯤ ꯑꯗꯨꯅ ꯑꯩ ꯉꯁꯤ ꯄꯨꯡ ꯑꯁꯨꯛ ꯇꯨꯝꯗꯕ ꯌꯥꯗꯦ ꯑꯣꯔ ꯑꯩ ꯍꯌꯦꯡ ꯎ ꯉꯁꯤ ꯊꯦꯡꯉꯔꯒꯗꯤ ꯍꯌꯦꯡꯁ ꯈꯤꯇꯪ ꯊꯦꯡꯗꯅ ꯍꯣꯠꯇꯕ ꯂꯩꯗꯅ ꯇꯨꯝꯕꯒꯤ ꯇꯥꯏꯃꯤꯡꯁꯦ ꯌꯥꯝ ꯁꯣꯏꯍꯟꯅꯤꯡꯗꯕꯗꯣ ꯁꯣꯏꯔꯒꯁꯨ ꯀꯥꯏꯗ ꯃꯦꯟꯈꯠꯄ ꯌꯥꯗꯣꯏꯅꯣ ꯊꯤꯔꯛꯄꯩ ꯇꯥꯏꯞꯇ ꯇꯧꯔꯛꯄꯗꯣ ꯑꯗꯨꯃꯥꯏꯅ ꯌꯥꯝ ꯇꯧꯔꯦꯕ ꯍꯧꯖꯤꯛꯀꯥꯟꯁꯦ ꯑꯗꯨꯒ ꯕꯣꯜꯒꯤ ꯃꯇꯥꯡꯗꯣ ꯌꯥꯝ ꯁꯤꯖꯤꯟꯅꯍꯧꯕꯅꯦ ꯁꯤꯖꯤꯟꯅꯍꯧꯕ ꯍꯥꯏꯕꯗꯤ ꯍꯥꯏꯗꯤ ꯃꯌꯥꯝꯁꯤꯅ ꯄꯨꯔꯥ ꯄꯣꯔꯇꯨꯒꯜꯗꯨꯅ ꯔꯨꯅꯥꯥꯎꯟꯗꯣ ꯌꯥꯎꯔ ꯅꯤꯅ ꯀꯩ ꯍꯥꯏꯅꯤ ꯌꯥꯝ ꯂꯥꯏꯅꯒꯣꯏꯗ ꯊꯣꯏꯈ꯭ꯔꯅꯤ ꯀꯥꯏꯅ ꯑꯗꯨꯃꯥꯏꯅ ꯂꯩꯅꯔꯨꯕꯗꯣ ꯑꯗꯨꯒ ꯊꯣꯏꯈꯤꯕꯗꯨꯁꯨ ꯊꯣꯏ ꯍꯥꯏꯗꯣꯛ ꯍꯥꯏꯗꯤ ꯇ꯭ꯔꯣ ꯑꯗꯨꯝ ꯆꯠꯈ꯭ꯔꯦꯗꯅꯀꯣ ꯖꯔ ꯖꯔ ꯌꯥꯝ ꯂꯥꯛꯆꯅ ꯉꯝꯕ ꯍꯥꯏꯗꯨꯁꯨ ꯑꯣꯏꯗ꯭ꯔꯦꯗꯅꯀꯣ ꯃꯣꯏꯅꯁꯨ ꯑꯗꯒꯤ ꯌꯥꯝ ꯁꯤꯗꯅ ꯍꯧ ꯁꯤꯖꯤꯕꯨꯗꯤ ꯑꯗꯨ ꯅꯣꯏꯒꯤ ꯑꯥꯔꯖꯦꯟꯇꯤꯅꯥꯒꯤ ꯃꯦꯠꯁꯁꯤꯅ ꯃꯊꯪ ꯀꯔꯝ ꯀꯥꯟꯗ ꯂꯩꯒꯦ ꯀꯃꯥꯏꯅ ꯇꯧꯒꯦ
ꯃꯊꯪꯁꯦ ꯀꯅꯥ ꯂꯩꯕꯅꯣ ꯌꯦꯡꯗ꯭ꯔꯤꯌꯦ ꯑꯃꯨꯛ ꯑꯩꯅ ꯍꯥꯏꯁꯤꯅꯦ ꯑꯩ ꯄꯨꯨ ꯐ ꯌꯦꯡꯕ ꯃꯇꯝꯁꯤ ꯁꯨ ꯂꯩꯇ꯭ꯔꯦ ꯍꯥꯏꯕ ꯍꯥꯏꯗꯤ ꯍꯧꯖꯤꯛꯀꯥꯟꯗꯤ ꯑꯃꯨꯛ ꯊꯦꯡꯅ ꯇꯥꯔꯅꯤ ꯑꯌꯨꯛ ꯉꯟꯇꯥꯒꯨꯝꯕ ꯃꯦꯠꯁ ꯇꯥꯔꯅꯤ ꯄꯨꯡ ꯇꯔꯨꯛꯇ ꯃꯦꯠꯁ ꯇꯧꯔꯒꯕꯨ ꯑꯩꯅ ꯁꯣꯝꯗ ꯇꯔꯨꯛꯇ ꯀ꯭ꯂꯥꯁ ꯆꯠꯂꯦ ꯑꯗꯨꯗꯤ ꯀꯃꯥꯏꯅ ꯌꯦꯡꯗꯣꯏꯅꯣ ꯑꯗꯩ ꯏꯚꯟ ꯀꯩꯅꯣ ꯇꯧꯋꯦꯕ ꯑꯩꯈꯣꯏ ꯌꯣꯒ ꯗꯦꯒꯤ ꯌꯧꯁꯤꯜꯂꯦꯗꯅꯀꯣ ꯌꯧꯁꯤꯜꯂꯛꯄ ꯄꯁꯤꯒꯤ ꯃꯣꯏꯒꯤ ꯇꯣꯉꯥꯟꯅ ꯀ꯭ꯂꯥꯁ ꯇꯧꯕꯅꯦ ꯑꯗꯨꯕꯨꯉꯣꯏꯗ ꯑꯩꯅ ꯀꯩꯅꯣꯗꯣ ꯌꯨꯇ꯭ꯨꯞꯇꯣ ꯌꯨꯇ꯭ꯨꯞꯇ ꯇꯧꯗꯣꯏꯅꯦꯕ ꯍꯥꯏꯁꯦ ꯌꯨꯇ꯭ꯌꯨꯞꯀꯤꯗ ꯑꯩꯅ ꯊꯥ ꯊꯝꯃꯦ ꯑꯗꯨꯝ ꯀ꯭ꯂꯥꯁ ꯌꯥꯎꯔꯦ ꯍꯥꯏꯕꯒꯤ ꯅꯃꯥ ꯑꯃ ꯊꯝꯈ꯭ꯔꯦꯗꯅ ꯑꯗꯨꯒ ꯑꯩꯅ ꯁꯣꯝꯗ ꯀ꯭ꯂꯥꯁ ꯇꯧꯔꯤꯅꯦꯕ ꯄꯨꯔꯥ ꯍꯥꯏꯗꯤ ꯊꯕꯛꯁꯦ ꯐꯪꯁꯤꯟꯅꯕꯒꯤ ꯀꯣ ꯑꯗꯨꯅ ꯐꯨꯠꯕꯣꯜꯁꯨꯅꯦ ꯃꯐꯝ ꯍꯥꯏꯗꯤ ꯐꯖꯅ ꯌꯦꯡꯗ꯭ꯔꯦ ꯍꯣꯏ ꯕꯦꯠꯄꯨꯗꯤ ꯇꯧꯕ ꯌꯥꯎꯏꯀꯣ ꯕꯦꯠ ꯇꯧꯕ ꯍꯥꯏꯗꯤ ꯁꯨꯝ ꯄꯩꯁꯥ ꯊꯥꯕꯒꯨꯝꯕ ꯀꯩꯅꯣꯒꯨꯝꯕꯗꯤ ꯌꯥꯎꯏꯤ ꯑꯗꯣ ꯑꯁ ꯈꯪꯗꯦꯗ ꯍꯧꯖꯤꯛꯀꯥꯟ ꯄꯣꯕꯅ ꯅꯪꯕꯤꯗ ꯉꯔꯥꯡꯒ ꯄꯣꯔꯤꯅꯤ
ꯍꯣ ꯐꯔꯦ ꯐꯔꯦ ꯑꯗꯨꯗꯤ ꯐꯨꯠꯕꯣꯜ ꯌꯦꯡꯅꯕ ꯉꯥꯛ ꯄꯣꯊꯥꯖꯔꯣ ꯅꯪꯁꯨ ꯀꯣꯟꯅ ꯑꯃꯨꯛ ꯐꯥꯎꯅꯔꯁꯦ